ꯑꯥ ꯅꯨꯡꯉꯥꯏꯔꯤꯕ ꯅꯥꯠ ꯭ꯔꯣ
ꯅꯨꯡꯉꯥꯏ ꯔꯤꯌꯦ ꯑꯣ ꯀꯨꯏꯔꯦ ꯅꯪ ꯐꯣꯟ ꯇꯧꯔꯛꯇꯕ ꯏꯇꯥꯎ
ꯀꯨꯏ ꯑꯩ ꯊꯕꯛꯁꯦ ꯁꯪꯗꯗꯅ ꯊꯕꯛ ꯁꯪꯕ ꯀꯥꯟꯗ ꯃꯔꯨꯝ ꯅꯨꯡꯁꯤꯡꯉꯛꯇꯅ ꯇꯧꯔꯛꯏꯅꯤ
ꯀꯩ ꯀꯩ ꯀꯃꯥꯏ ꯀꯃꯥꯏꯅ ꯇꯧꯔꯤꯒꯦ ꯍꯧꯖꯤꯛꯀꯥꯟ ꯖꯤꯕꯣ ꯅꯣꯏ ꯂꯣꯏꯈ꯭ꯔꯕꯣ ꯀꯃꯥꯏꯅ ꯇꯧꯒꯦ ꯇꯥꯏ ꯇꯥꯏ ꯇꯥꯏ ꯅꯣꯏ ꯑꯦꯛꯖꯥꯝꯗꯤ ꯂꯣꯏꯈ꯭ꯔꯕꯣ ꯀꯃꯥꯏꯅ ꯇꯧꯔꯒꯦ
ꯑꯦꯛꯖꯥꯝ ꯂꯣꯏꯗ꯭ꯔꯤ ꯖꯨꯟꯒꯤ ꯇꯥꯡ ꯑꯍꯨꯝꯗ ꯂꯣꯏꯒꯅꯤ
ꯌꯨꯝ ꯅꯨꯡꯗꯤ ꯀꯃꯥꯏ ꯀꯃꯥꯏ ꯇꯧꯔꯤꯒꯦ
ꯌꯨꯝꯅꯨꯡ ꯑꯅꯥ ꯑꯌꯦꯛ ꯌꯥꯎꯗꯦ ꯌꯥꯝ ꯅꯨꯡꯉꯥꯏꯅ ꯂꯩꯔꯤ ꯏꯇꯥꯎꯒꯤꯗꯤ ꯀꯃꯥꯏꯅ ꯇꯧꯔꯤꯒꯦ
ꯑꯁ ꯑꯩꯒꯤꯗꯤ ꯌꯥꯝ ꯋꯥꯏꯔꯦꯗꯥ ꯏꯇꯧ ꯍꯟꯗꯛꯇꯤ ꯀꯃꯥꯏꯅ ꯍꯥꯏꯗꯣꯏꯅꯣ ꯈꯪꯗ꯭ꯔꯦ
ꯂꯥꯏꯔꯤꯛꯇꯤ ꯀꯌꯥꯝ ꯄꯥꯔꯒꯦ ꯑꯦꯛꯖꯥꯝꯒꯤ
ꯀꯁꯨ ꯌꯥꯝ ꯀꯥ ꯍꯦꯟꯅ ꯄꯥꯗꯦꯗ ꯑꯗꯨꯝ ꯈꯔ ꯅꯣꯡꯃ ꯅꯣꯡꯃꯒꯤ ꯈꯔ ꯈꯔ ꯑꯗꯨꯝ ꯄꯥꯕ ꯑꯗꯨꯅꯤ ꯌꯥꯝ ꯀꯥ ꯍꯦꯟꯅꯒ ꯄꯥꯕ ꯉꯝꯗ꯭ꯔꯦ ꯍꯧꯖꯤꯛꯀꯥꯟ ꯑꯇꯣꯞꯄ ꯊꯕꯛ ꯇꯧꯅꯕ ꯍꯣꯠꯅ ꯕꯗꯥ ꯁꯦꯟ ꯇꯥꯟꯕ ꯊꯥꯕꯁꯤ ꯊꯕꯛꯁꯤ ꯀꯩ ꯀꯩ ꯂꯩꯒꯦ ꯍꯧꯖꯤꯛ ꯍꯧꯖꯤꯛꯀꯥꯟꯁꯤꯕꯨ ꯈꯤꯇ ꯍꯥꯏꯔꯛꯎꯅꯦ
ꯍꯧꯖꯤꯛꯁꯦ ꯁꯦꯟ ꯇꯥꯟꯕ ꯌꯥꯕꯖꯦ ꯑꯣꯟꯂꯥꯏꯟꯗ ꯄꯣꯠꯀꯨꯝꯕ ꯌꯣꯟꯕꯗꯤ ꯌꯥꯝ ꯀꯥꯟꯅꯒꯅꯤꯅ ꯈꯜꯂꯦ ꯏꯇꯥꯎ ꯍꯧꯖꯤꯛꯀꯥꯟꯁꯤꯗꯤ
ꯅꯪ ꯈꯔ ꯈꯔ ꯌꯣꯟꯕꯣ ꯌ ꯌꯣꯟꯕ꯭ꯔꯣ ꯀꯃꯥꯏꯅ ꯇꯧꯒꯦ
ꯑꯩꯁꯨ ꯌꯣꯟꯒꯦꯗꯤ ꯈꯜꯂꯦ ꯑꯗꯣ ꯍꯧꯖꯤꯛ ꯄꯨꯛꯀꯤꯗꯤ ꯌꯣꯟ ꯍꯧꯗ꯭ꯔꯤ ꯍꯌꯦꯡ ꯑꯩꯒꯤ ꯑꯦꯛꯖꯥꯝꯁꯦ ꯂꯣꯏꯔꯒ ꯃꯇꯝ ꯍꯥꯡꯉꯀꯥꯟꯗ ꯑꯩ ꯄꯥꯏꯈꯠꯀꯦ ꯈꯜꯂꯦ ꯑꯗꯨꯒꯤ ꯊꯕꯛꯇꯣ
ꯀꯥꯟꯕꯨ ꯀꯥꯟꯅꯒꯗ꯭ꯔꯣ ꯑꯗꯨ ꯊꯕꯛꯇꯨꯕꯣ
ꯀꯥꯟꯅꯒꯅꯤ ꯏ ꯇꯥꯎ ꯀꯥꯟꯅꯒꯅꯤ ꯍꯧꯖꯤꯛꯀꯥꯟ ꯄꯩꯁꯥ ꯌꯥꯝ ꯇꯥꯟꯅꯔꯦ ꯍꯥꯏ ꯑꯗꯨꯗꯒꯤ
ꯑꯩꯁꯨ ꯑꯗꯨꯒꯨꯝꯕꯗꯣ ꯑꯝꯇꯪ ꯇꯧꯁꯟꯗ꯭ꯔꯗꯤ ꯌꯥꯝ ꯋꯥꯔꯅꯤꯅ ꯇꯧꯔꯤꯁꯦ ꯑꯅꯥ ꯑꯌꯦꯛꯇꯤ ꯌꯥꯎꯗꯕ ꯅꯠꯇ꯭ꯔꯣ
ꯑ ꯌꯥꯎ ꯌꯥꯎꯗꯦ ꯏꯇꯥꯎꯗꯤ ꯌꯥꯎꯗꯕ ꯅꯠꯇ꯭ꯔꯣ ꯑꯅꯥ ꯑꯌꯦꯛ
ꯌꯥꯗꯤ ꯍꯧꯗꯗꯤ ꯑꯩꯕꯨꯗꯤ ꯀꯔꯤꯝꯇ ꯇꯧꯗꯦ ꯀꯣꯂꯦꯖꯀꯤꯗꯤ ꯀꯃꯥꯏꯅ ꯅꯨꯡꯉꯥꯏꯕ꯭ꯔꯣ ꯀꯥꯕ ꯑꯗꯨꯝ ꯆꯥꯡ ꯅꯥꯏꯅ ꯀꯥꯕꯗꯤ ꯅꯠꯇ꯭ꯔꯣ
ꯀꯩ ꯑꯣꯖꯥꯉꯩꯁꯨ ꯌꯥꯝꯅ ꯅꯨꯡꯉꯥꯏꯌꯦ ꯑꯗꯨꯝ ꯂꯥꯏꯔꯤꯛ ꯐꯖꯅ ꯐꯖꯅ ꯇꯥꯛꯑꯦ ꯑꯦꯛꯖꯝ ꯖꯨ ꯑꯗꯨꯝ ꯐꯖꯅ ꯊꯥꯏ
ꯑꯁꯤ
ꯆꯥ ꯏꯁꯤꯡꯒꯗꯤ ꯆꯥ
ꯆꯥꯗ꯭ꯔꯤꯗ ꯉꯁꯤꯒꯤꯗꯤ ꯍꯣꯔꯦꯟ ꯅꯍꯥꯛ ꯂꯩꯔꯒ ꯆꯥꯅꯤ ꯑꯩꯗꯤ ꯀꯣꯂꯦꯁ ꯀꯖꯦ ꯀꯥꯗ ꯀꯨꯏꯔꯦꯅꯦ
ꯀꯠꯁꯤꯜꯂꯣ ꯀꯠꯁꯤꯜꯂꯣ ꯌꯥꯝꯅ ꯅꯨꯡꯉꯥꯏꯕꯅꯤ
ꯊꯦꯡꯅꯈꯤꯗꯕꯁꯨ ꯀꯨꯏꯔꯦ ꯑꯝꯇ ꯊꯦꯡꯅꯕ ꯌꯥꯏ ꯍꯥꯥ
ꯀꯔꯤ ꯏꯟꯖꯥꯡ ꯖꯔꯒꯦ ꯏꯇꯥꯎꯕꯣ
ꯑꯁ ꯉꯁꯤꯗꯤ ꯉꯁꯥꯎꯇꯤ ꯍꯋꯥꯏ ꯆꯥꯏꯗ ꯍꯥꯎꯇꯦ ꯍꯇꯥꯎ ꯈꯣꯏꯗꯤ ꯀꯩ ꯆꯥꯒꯦ
ꯑꯩꯈꯣꯏꯗꯤ ꯁꯧꯒ꯭ꯔꯤ ꯊꯣꯡꯉꯦ ꯀꯥꯂꯦꯟ ꯃꯇꯝꯅꯤꯅ ꯁꯥꯏꯌꯦꯅ ꯑꯆꯝꯕ ꯆꯥꯁꯦꯅ
ꯑꯣ ꯑꯗꯣ ꯋꯥ ꯑꯝꯇ ꯍꯥꯏꯒꯦ ꯇꯧꯕꯅꯤꯅꯦ ꯑꯩꯕꯣ
ꯍꯥꯏꯌꯨ ꯍꯥꯏꯌꯨ ꯇꯥꯒꯦ
ꯍꯥꯏꯗꯤ ꯑꯐꯕ ꯆꯤꯟꯖꯥꯛ ꯆꯥꯕꯒꯤ ꯃꯔꯝꯗ ꯈꯔ ꯁꯟꯗꯣꯛꯅ ꯑꯝꯇ ꯏꯇꯥꯎꯅ ꯈꯔ ꯇꯥꯛꯄꯤꯔꯛꯑꯣꯅꯦ ꯍꯣꯏ ꯏꯃꯨꯡꯖꯦ ꯑꯅꯥ ꯑꯌꯦꯛ ꯍꯔꯥ ꯌꯥꯎꯔꯦꯅꯦ ꯈꯔ ꯆꯥꯕꯗ ꯈꯔ ꯃꯆꯤ ꯑꯣꯏꯗꯕ ꯈꯣꯠꯀꯗꯕ
ꯍꯣꯏ ꯆꯥꯕꯗ ꯃꯆꯤ ꯑꯣꯏꯕꯁꯦ ꯍꯥꯏꯗ꯭ꯔꯤꯉꯩ ꯃꯃꯥꯡꯗ ꯆꯥꯕ ꯃꯇꯝ ꯈꯔꯏ ꯆꯥꯡ ꯅꯥꯏꯅ ꯔꯨꯇꯤꯟ ꯑꯃ ꯅꯥꯏꯅ ꯃꯇꯝ ꯑꯃ ꯈꯥꯏꯗꯣꯛꯑꯒ ꯆꯥꯕꯁꯤꯅ ꯍꯛꯆꯥꯡꯗ ꯈ꯭ꯋꯥꯏ ꯐꯒꯅꯤꯅ ꯍꯥꯟꯅ ꯊꯝꯖꯒꯦ
ꯑ ꯇꯣ ꯀꯩ ꯀꯩ ꯇꯧ ꯇꯧꯕ ꯌꯥꯕ ꯑꯗꯨꯝ ꯍꯥꯏꯔꯛꯑꯣ ꯑꯩ ꯑꯗꯨꯝ ꯈꯪꯖꯤꯜꯍꯧꯅꯕ--꫰
ꯍꯥꯏꯔꯛꯀꯦ ꯍꯥꯏꯔꯛꯀꯦ ꯑꯩꯒꯤ ꯈꯪꯖꯕ ꯑꯗꯨꯝ ꯁꯦꯌꯔ ꯇꯧꯖꯔꯛꯀꯦ
ꯑꯦ ꯌꯥꯏ ꯌꯥꯏꯦ ꯑꯗꯨꯝ ꯍꯥꯏꯕꯤꯔꯛꯑꯣ
ꯆꯥꯕꯗ ꯃꯇꯝ ꯅꯥꯏꯅ ꯍꯥꯟꯅ ꯅꯣꯡꯃꯒꯤ ꯃꯇꯝ ꯑꯃꯗ ꯁꯣꯏꯗꯅꯉꯥꯏ ꯅꯣꯡꯃꯗ ꯑꯅꯤꯔꯛ ꯅꯠꯇ꯭ꯔꯒ ꯑꯍꯨꯝꯂꯛ ꯆꯈꯥꯎ ꯍꯥꯡꯍꯟꯗꯗꯅ ꯊꯝꯅꯕ ꯆꯥꯕ ꯆꯥꯕꯁꯤꯅ ꯈ꯭ꯋꯥꯏꯗꯩ ꯐꯩꯅ ꯊꯝꯖꯒꯦ ꯑꯍꯥꯟꯕꯗ
ꯑ ꯃꯈ ꯑꯗꯨꯝ ꯍꯥꯏꯕꯤꯔꯛꯑꯣ ꯌꯥꯅꯤ
ꯑꯗꯨꯗꯒꯤ ꯑꯗꯨꯈꯛꯁꯨ ꯅꯠꯇꯅ ꯆꯥꯕꯗ ꯑꯐꯕ ꯆꯤꯟꯖꯥꯛ ꯏꯁꯥꯗ ꯀꯔꯤ ꯗꯔꯀꯥꯔ ꯑꯣꯏꯔꯤꯗꯣ ꯌꯦꯡꯊꯣꯛꯄꯤꯔꯒ ꯗꯣꯛꯇꯔ ꯇꯥꯟꯅꯕꯤꯔꯒ ꯀꯔꯤ ꯋꯥꯠꯂꯤꯕꯅꯣ ꯑꯩꯒꯤ ꯍꯛꯆꯥꯡꯗ ꯀꯔꯤ ꯑ ꯆꯤꯟꯖꯥꯛ ꯋꯥꯠ ꯄꯥ ꯒꯦꯗꯣ ꯊꯤꯗꯣꯛꯄꯤꯔꯒ ꯆꯥꯕꯁꯤꯅ ꯍꯛ ꯆꯥꯡꯒꯤꯁꯨ ꯈ꯭ꯋꯥꯏꯗꯒꯤ ꯐꯒꯅꯤꯅ ꯈꯟꯖꯩ ꯑꯗꯨꯅ ꯁꯣꯝꯒꯤ ꯏꯃꯨꯡꯗ ꯑꯅꯥ ꯑꯌꯦꯛ ꯌꯥꯎꯕꯗꯣ ꯑꯁꯤꯒꯨꯝꯕꯕꯁꯤ ꯍꯥꯟꯅ ꯇꯥꯟꯅꯕꯤꯔꯒ ꯀꯔꯤ ꯆꯥꯁꯤꯒꯦꯗꯣ ꯈꯟꯅꯕꯤꯔꯒ ꯆꯥꯔꯒꯗꯤ ꯑꯅꯥ ꯑꯌꯦꯛꯛꯇꯣ ꯁꯣꯏꯗꯅ ꯌꯥꯎꯔꯏ ꯍꯥꯏꯅ ꯑꯩ ꯊꯝꯖꯒꯦ
ꯑꯣ ꯌꯥꯝ ꯅꯨꯡꯉꯥꯏ ꯇꯥꯔꯦ ꯑꯗꯨ ꯑꯣꯏ ꯇꯥꯕꯗꯤ ꯑꯩꯅ ꯇꯥꯕꯗ ꯍꯧꯖꯤꯛꯀꯥꯟꯁꯦ ꯃꯣꯏꯒꯤ ꯑꯣ ꯑꯣꯟꯂꯥꯏꯟ ꯃꯥꯔꯀꯦꯇꯤꯡ ꯇꯧꯕ꯭ꯔꯥ ꯍꯥꯏꯕ꯭ꯔꯥ ꯀꯔꯤꯗꯣ ꯇ꯭ꯔꯦꯠꯀꯨꯝꯕꯗꯣ ꯌꯥꯝ ꯀꯟꯅ ꯇꯧꯋꯤꯅ ꯍꯥꯏ ꯑꯗꯨꯒꯨꯝꯕꯒꯤ ꯃꯔꯝꯗꯣ ꯈꯔ ꯍꯥꯏꯕꯤꯔꯛꯎꯅꯦ ꯊ꯭ꯔꯦꯗꯤꯡꯒꯨꯝꯕ ꯌꯥꯝ ꯀꯟꯅ ꯇꯧꯔꯤ ꯍꯥꯏ
ꯍꯣꯏ ꯑꯩ ꯇ꯭ꯔꯦꯗꯤꯡ ꯈꯔ ꯈꯔ ꯇꯧꯖꯩ ꯑꯗꯣ ꯇ꯭ꯔꯦꯗꯤꯡꯁꯦ ꯑꯍꯥꯟꯕ ꯇꯧꯕꯗ ꯃꯥꯡꯅꯩ ꯍꯥꯏꯕꯗꯨꯃꯛ ꯑꯩꯉꯣꯟꯗ ꯊꯣꯛꯑꯦ ꯍꯥꯏ ꯇꯥꯔꯦꯀꯣ ꯑꯩ ꯍꯧꯖꯤꯛ ꯂꯨꯄꯥ ꯂꯤꯁꯤꯡ ꯃꯉꯥ ꯇꯔꯨꯛ ꯃꯨꯛꯇꯤ ꯃꯥꯡꯖꯈ꯭ꯔꯦ ꯑꯗꯨꯕꯨ ꯑꯩ ꯅꯤꯡꯍꯟꯅꯕ ꯂꯩꯖꯗꯦ ꯃꯁꯤ ꯑꯣꯏꯔꯛꯀꯅꯤ ꯍꯥꯏꯕꯒꯤ ꯑꯁꯥꯗ ꯑꯩ ꯀꯟꯅ ꯇꯝꯖꯔꯤ ꯇ꯭ꯔꯦꯗꯤꯡꯁꯦ ꯃꯤ ꯈꯔꯅ ꯗꯤ ꯑꯗꯨꯝ ꯏꯁꯀꯤꯝꯅꯦꯅ ꯈꯟꯕ ꯌꯥꯎꯋꯤ ꯑꯗꯨꯕꯨ ꯃꯁꯤ ꯑ ꯀꯩꯅꯣꯅꯦ
ꯍ ꯑꯗꯨꯝ ꯍꯥꯏꯕꯤꯌꯨ ꯍꯥꯏꯕꯤꯌꯨ
ꯃꯁꯤ ꯏꯁꯀꯦꯝ ꯅꯠꯇꯦ ꯃꯁꯤ ꯑꯗꯨꯝ ꯏꯁꯥꯅ ꯀꯟꯅ ꯍꯣꯠꯅꯖꯔꯒꯗꯤ ꯈꯪꯖꯔꯒꯗꯤ ꯑꯗꯨꯝ ꯇꯧꯕ ꯌꯥꯒꯅꯤ ꯍꯥꯏꯕꯁꯦ ꯑꯩ ꯊꯝꯖꯒꯦ ꯑꯗꯣ ꯏꯇꯥꯎꯗ ꯑꯩꯅ ꯋꯥꯍꯪ ꯈꯔ ꯃꯨꯛ ꯍꯪꯖꯔꯛ ꯇꯥꯔꯦ
ꯑꯣ ꯑꯗꯨꯕ ꯍꯪꯉꯣ ꯍꯪꯉꯣ ꯌꯥꯅꯤ
ꯍꯧꯖꯤꯛꯁꯤꯕꯨ ꯑꯩꯁꯦ ꯂꯥꯏꯔꯤꯛ ꯑꯦꯛꯖꯥꯝ ꯃꯌꯥꯅꯤ ꯍꯥꯏꯌꯦ ꯑꯗꯣ ꯂꯥꯏꯔꯤꯛꯇꯤ ꯑ ꯄꯥꯕꯁꯤ ꯏꯆꯪ ꯆꯪꯖ ꯐꯠꯇꯕ ꯍꯥꯏꯇꯥꯔꯦꯀꯣ ꯑꯗꯨꯅ ꯂꯥꯏꯔꯤꯛꯁꯦ ꯀꯃꯥꯏꯅ ꯄꯥꯅꯤꯡꯕ ꯄꯣꯛꯀꯅꯤ ꯍꯥꯏꯕꯒꯤ ꯃꯔꯝꯗ ꯈꯔ ꯑꯝꯇ ꯍꯥꯏꯕꯤꯌꯨꯅꯦ
ꯑ ꯂꯥꯏꯔꯤꯛꯀꯤ ꯋꯥꯔꯤꯁꯤꯗꯤꯇꯥꯎ ꯑꯩꯁꯨ ꯂꯥꯏꯔꯤꯛꯁꯦ ꯊꯥꯗꯣꯛꯄ ꯐꯖꯅ ꯀꯨꯏꯔꯦ ꯑꯗꯨꯅ ꯍꯧꯖꯤꯛꯀꯥꯟꯁꯤꯗꯤ ꯂꯥꯏꯔꯤꯛꯁꯦ ꯑꯗꯨꯏ ꯃꯔꯝꯗꯗꯤ ꯆꯞ ꯆꯥꯁꯦ ꯈꯪꯗ꯭ꯔꯦ ꯑꯗꯨꯅ ꯑꯗꯨꯒꯨꯝꯕꯩ ꯃꯔꯝꯗꯗꯤ ꯑꯩꯅ ꯈꯟꯕꯗ ꯈꯔ ꯍꯦꯟꯅ ꯂꯥꯏꯔꯤꯛ ꯄꯥꯕ ꯃꯤ ꯑꯃꯗ ꯍꯪꯉꯒꯗꯤ ꯅꯨꯡꯉꯥꯏꯗꯧ ꯃꯥꯜꯂꯤ ꯑꯩꯁꯨ ꯂꯥꯏꯔꯤꯛꯁꯦ ꯐꯖꯅ ꯀꯨꯏꯔ ꯊꯥꯗꯣꯛꯄ ꯑꯁ ꯆꯍꯤ ꯑꯃ ꯂꯥꯏꯔꯤꯛ ꯀꯨꯔꯦ ꯑꯩꯅ ꯊꯥꯗꯣꯔꯛꯏꯁꯦ ꯌꯥꯝ ꯀꯥ ꯍꯦꯟꯅ ꯐꯖꯅ ꯄꯥꯗ꯭ꯔꯦꯕ ꯑꯗꯨꯝ ꯊꯕꯛ ꯏꯟꯈꯥꯡ ꯆꯠꯇꯅ ꯈꯣꯠꯇꯅ ꯇꯧꯔꯤꯀꯥꯟꯗ ꯂꯥꯏꯔꯤꯛꯀꯁꯦ ꯑꯁ ꯁꯨꯡꯄꯥ ꯄꯥꯗ꯭ꯔꯦ ꯍꯥꯏꯕꯒꯨꯝꯕꯅꯤ